ꯇꯥꯕ꯭ꯔꯣ
ꯑꯥꯎ
ꯇꯥꯕ꯭ꯔꯣ ꯀꯩꯗꯧꯔꯤꯅꯣ
ꯃꯥ ꯄꯥꯗꯥꯜ ꯂꯦꯞꯒꯂꯦ
ꯅꯪꯁꯨ ꯉꯁꯤ ꯂꯩꯕꯕꯣ
ꯃꯅꯨꯡ ꯃꯅꯨꯡꯗꯀꯣ ꯑꯩꯈꯣꯏ ꯏꯆꯦꯗꯣ ꯃꯃꯥꯟꯅꯕꯤꯁꯤꯡꯒꯣ ꯋꯥꯔꯤ ꯁꯥꯟꯅ ꯅꯣ ꯂꯩꯌꯦ
ꯆꯞ ꯃꯥꯟꯅꯔꯦꯅꯦ ꯏꯕꯥꯅꯤꯁꯤꯗꯤ ꯉꯁꯤꯗꯤ
ꯍꯥꯥ
ꯏꯕꯥꯅꯤ ꯆꯞ ꯃꯥꯟꯅꯔꯦꯕ ꯉꯁꯤꯗꯤ ꯑꯁꯨ ꯄ
ꯑꯣ
ꯈꯪꯉꯤꯗꯅꯤ
ꯀꯗꯣ ꯏꯆꯦꯗꯣ ꯌꯥꯝ ꯂꯥꯎꯅ ꯋꯥꯔꯤ ꯁꯥꯟꯅꯔꯦ ꯒꯣꯠ ꯍꯥꯏꯕꯁꯦ ꯀꯔꯤꯅ ꯀꯔꯤꯅꯣ ꯍꯥꯏꯌꯦ
ꯎꯝ
ꯑ ꯑꯩꯈꯣꯏ ꯀꯩꯅꯣ ꯍꯥꯏꯕꯗꯣ ꯃꯦꯁꯤ ꯍꯥꯏꯔꯒ ꯒꯣꯠꯀ ꯍꯥꯏꯕꯗꯣ
ꯑꯣ
ꯑꯗꯨ ꯀꯩꯅꯣ
ꯑ ꯑ
ꯋꯥ ꯑꯩꯁꯨ ꯈꯪꯗꯦ ꯅꯪ ꯈꯪꯉꯗꯤ ꯍꯥꯏꯕꯤꯌꯣ
ꯈꯪꯅꯤꯗ ꯉꯁꯤꯗꯤ ꯑꯗꯨꯝ ꯌꯨꯝꯗ ꯂꯩꯕ꯭ꯔꯣꯕꯣ
ꯑꯣ ꯑꯩꯅ ꯉꯁꯥꯏꯅ ꯍꯥꯏꯒ꯭ꯔꯦ
ꯑ ꯃꯨꯛꯀ ꯍꯥꯏꯌꯨ ꯀꯩꯅꯣ
ꯋꯥꯔꯤ ꯂꯩꯇꯕꯒꯤꯔ
ꯎꯝ ꯑꯩꯗꯥꯏꯇꯦ ꯍꯥꯏꯣ
ꯁꯔ ꯆꯠꯂꯦ ꯑꯩ ꯑꯩꯗꯣ ꯍꯧꯒꯠꯂꯦꯗꯅ ꯑꯗꯨꯒ ꯚꯤꯗꯤꯑꯣ ꯌꯦꯡꯉꯦꯕꯀꯣ ꯑꯩꯗꯣ ꯏꯟꯁꯇꯥꯗ ꯔꯤꯜꯁ ꯈꯔ ꯌꯦꯡꯉꯦ ꯑꯗꯨꯒ ꯑꯃꯨꯛ ꯇꯨꯝꯃꯦꯕꯀꯣ
ꯎꯝ ꯐꯖꯔꯦ
ꯑꯍꯥ ꯍꯥ ꯇꯨꯝꯃꯦ ꯑꯦ ꯑꯗꯨ ꯑꯗꫭ ꯏꯃꯥꯟꯅꯕꯤ ꯑꯃꯗꯣ ꯑꯩ ꯉꯁꯤꯗꫭ ꯏꯊꯟꯗ ꯆꯠꯇꯦꯕ ꯏꯃꯥꯟꯅꯕꯤꯒꯁꯨ ꯆꯠꯂꯦꯕꯀꯣ
ꯎꯝ
ꯑꯗꯨꯒ ꯏꯃꯥꯟꯅꯕꯤꯗꯤ ꯃꯥꯗꯤ ꯆꯔꯁ ꯆꯠꯀꯅꯤ ꯍꯥꯏꯔꯒ ꯑꯩꯗꯤ ꯀꯩꯁꯨ ꯈꯟꯗꯦꯕꯀꯣ ꯑꯗꯨꯝ ꯆꯠꯂꯒ ꯑꯗꯨꯝ ꯍꯜꯂꯛꯑ ꯂꯣꯏꯔꯦ ꯑꯗꯣ ꯗ꯭ꯔꯦꯁ ꯀꯩꯀꯥ ꯑꯗꯨꯒꯤꯒ ꯑꯝꯇ ꯈꯟꯗꯦꯕꯀꯣ ꯃꯥꯗꯤ ꯐꯣꯟ ꯇꯧꯔꯛꯑꯦ ꯑꯌꯨꯛ ꯉꯟꯇꯥꯗ ꯄꯨꯡꯒꯤ ꯑꯥ ꯍꯧꯒꯠꯂꯕꯣ ꯍꯥꯟꯅ ꯍꯥꯏꯔꯛꯑꯦ ꯍꯧꯒꯠꯂꯕꯣ ꯍꯣꯏ ꯍꯥꯏꯌꯦ ꯑꯗꯣ ꯍꯧꯗꯤ ꯍꯧꯒꯠꯇꯦꯕ ꯑꯗꯨꯝ ꯇꯨꯝꯃꯒ ꯂꯩꯔꯤꯅꯦꯕ ꯑꯗꯨ ꯃꯥꯗꯤ ꯍꯥꯏꯗꯤ ꯆꯠꯀꯅꯤ ꯈꯣꯠꯀꯅꯤ ꯍꯥꯏꯔꯗꯤ ꯌꯥꯝꯅ ꯀꯝ ꯀꯃꯥꯏꯅ ꯍꯥꯏꯗꯣꯏꯅꯣ ꯈꯪꯗꯦ ꯑ ꯑ ꯑꯗꯨꯝ ꯂꯣꯏꯁꯜꯂꯕꯣ ꯈꯣꯠꯂꯕꯣ ꯑꯗꯨ ꯌꯥꯝ ꯍꯪꯕꯗꯣ ꯇꯧꯋꯦꯕ ꯃꯥꯗꯤꯀꫭ ꯑꯗꯨꯒ ꯑꯩꯅ ꯍꯧꯒꯠꯇ꯭ꯔꯤꯀꯣ ꯃꯥꯏꯐꯥꯎ ꯇꯥꯗ꯭ꯔꯤ ꯑꯗꯨꯝ ꯇꯨꯝꯃꯒ ꯍꯣꯏ ꯍꯧꯒꯠꯂꯦ ꯍꯥꯏꯖꯤꯟꯅꯔꯦ ꯑꯗꯨꯒ
ꯑꯦꯂꯥꯝ ꯊꯝꯃ ꯑꯃꯨꯛ ꯇꯨꯝꯃꯦ ꯑꯩꯠ ꯐꯣꯔꯇꯤꯗꯔ ꯑꯁ꯭ꯋꯥꯏꯗ ꯍꯧꯒꯠꯂꯦ ꯑꯃꯨꯛ ꯑꯗꯨꯒ ꯑꯃꯨꯛ ꯐꯣꯟ ꯇꯧꯔꯛꯑꯦ ꯕꯁꯇꯣ ꯀꯔꯝ ꯀꯥꯟꯗ ꯂꯧꯕ ꯂꯥꯛꯇꯣꯏꯅꯣ ꯍꯥꯏꯌꯦ ꯑꯩ ꯈ ꯑ ꯄꯨꯡ ꯃꯥꯄꯟꯗ ꯆꯠꯊꯣꯛꯀꯅꯤ ꯍꯥꯏꯌꯦ ꯑꯗꯨꯒ ꯃꯥꯅ ꯆꯥꯛ ꯆꯥꯔꯕꯣ ꯍꯥꯏꯌꯦ ꯆꯥꯗ꯭ꯔꯤꯀꯣ ꯑꯗꯨꯁꯨꯀꯣ ꯆꯥꯔꯦꯕ ꯍꯥꯏꯖꯤꯟꯅꯔꯦ ꯑꯗꯨꯒ ꯂꯣꯏꯁꯤꯜꯂꯕꯣ ꯍꯥꯏꯌꯦ ꯍꯣꯏ ꯑꯃꯨꯛ ꯍꯥꯏꯖꯤꯜꯂꯦ
ꯉꯁꯤ ꯅꫭꯡꯃꯥꯏꯖꯤꯡ ꯅꯨꯃꯤꯠ ꯐꯥꯎ ꯅꯪ ꯆꯤꯟ ꯊꯤ ꯂꯩꯔꯦꯅꯦ
ꯑꯗꯨꯒ ꯍꯥꯏꯗꯤ ꯑꯗꯨ ꯍꯥꯏꯗ꯭ꯔꯗꯤꯀꯣ ꯃꯥꯗꯤ ꯂꯣꯏꯁꯤꯜꯂꯣ ꯊꯦꯡꯉꯦ ꯑꯗꯨ ꯇꯧꯋꯦ ꯑꯗꯨ ꯗꯨ ꯗꯨ ꯌꯥꯝ ꯍꯥꯏꯔꯛꯀꯅꯦꯕꯀꯣ ꯑꯩ ꯑꯩ ꯑꯩꯅ ꯂꯣꯏꯁꯟꯕꯗꯤꯀꯣ ꯌꯥꯝ ꯀꯨꯏꯗꯦꯕ ꯃꯤꯅꯤꯠ ꯃꯪꯉꯥ ꯑꯗꯨ ꯃꯅꯨꯡꯗ ꯂꯣꯏꯁꯟꯕ ꯉꯝꯃꯦꯕ ꯑꯩꯗꯤ
ꯑꯃ ꯅꯨꯄꯥꯒꯤ ꯏꯁꯇꯥ꯭ꯏꯜꯗ ꯇꯧꯔꯤꯔꫭ ꯅꯪꯁꯨ
ꯀꯩ ꯀꯩ ꯂꯣꯏꯁꯟꯅꯤꯡꯉꯥꯏ ꯂꯩꯔꯤꯒꯦ ꯐꯨꯔꯤꯠ ꯑꯃ ꯍꯥꯞꯆꯜꯂꯅꯤ ꯐꯅꯦꯛ ꯑꯃ ꯁꯦꯠꯂꯅꯤ ꯂꯤꯞ꯭ꯁꯇꯤꯛ ꯈꯔ ꯁꯪꯖꯜꯂꯅꯤ ꯂꯣꯏꯔꯦ ꯀꯩꯅꯣ
ꯌꯥꯝꯅ ꯏꯆꯝ ꯆꯝꯖꯕꯤꯔꯣ
ꯑꯧ ꯑꯩ ꯀꯦꯕ ꯍꯩꯇꯕꯀꯣ
ꯐꯔꯦꯅꯦ ꯐꯔꯦꯅꯦ
ꯑꯁ ꯀꯦꯕ ꯍꯩꯔꯗꯤ ꯀꯦꯒꯅꯤꯗ
ꯎꯝ
ꯑꯗꯨꯒ ꯃꯥꯅ ꯑꯃꯨꯛ ꯐꯣꯟ ꯇꯧꯔꯛꯑꯦ ꯄꯨꯡ ꯃꯥ ꯃꯥꯄꯜ ꯇꯥꯔꯀꯥꯟꯗ ꯑꯗꯨꯒ ꯑꯩꯗꯣ ꯐꯨꯔꯤꯠ ꯄꯥꯏꯔ ꯀꯣꯢꯆꯦꯜ ꯆꯦꯜꯂꯒꯂꯩ ꯃꯥꯅ ꯊꯣꯛꯂꯑꯒꯦ ꯍꯥꯏꯕ
ꯎꯝ
ꯑꯩꯅ ꯗ꯭ꯔꯦꯁ ꯐꯥꯎ ꯂꯣꯏꯁꯤꯟꯗ꯭ꯔꯤ ꯀꯥꯟꯗ ꯍꯣꯏ ꯂꯣꯏꯔꯦ ꯂꯣꯏꯔꯦ
ꯆꯤꯟ ꯊꯤꯕꯗꯤ ꯍꯩꯖꯥꯠꯅꯤꯍꯦ ꯅꯪꯁꯨ
ꯃꯥꯗꯤ ꯀꯨꯏꯔꯦꯕ ꯂꯣꯏꯁꯟꯕ ꯂꯣꯏꯕꯗꯣ
ꯎꯝ ꯌꯥꯏꯍꯦ ꯅꯪꯁꯨ ꯌꯥꯕꯖꯥꯠꯅꯤ
ꯃꯤꯅꯤꯠ ꯇꯔꯥ ꯐꯥꯎ ꯐꯥꯗꯦ ꯑꯩꯅ ꯂꯣꯏꯁꯟꯕꯗꯨ ꯃꯛ ꯃꯉꯥ
ꯄꯨꯡ ꯀꯌꯥꯗ ꯂꯣꯢꯒꯦ ꯑꯗꯨꯗꯤ
ꯆ꯭ꯔꯁ ꯇꯔꯣ
ꯑꯥꯎ
ꯄꯨꯡ ꯕꯥꯔꯣ ꯃꯈꯥꯏ
ꯉꯜꯂꯤꯅꯦ ꯍꯥꯟꯗꯛ ꯃꯔꯛ
ꯑꯗꯨꯒ ꯑꯃꯨꯛ ꯑꯁꯤ ꯑꯥꯗꯒꯤ ꯍꯜꯂꯛꯄꯗꯣ ꯑꯃꯨꯛ ꯄꯨꯡ ꯑꯃ ꯍꯦꯜꯂꯦ ꯄꯨꯡ ꯑꯃ ꯍꯦꯜꯂꯀꯥꯟꯗ ꯌꯧꯔꯛꯑꯦꯕꯀꯣ
ꯎꯝ ꯌꯨꯝ ꯇꯥꯟꯅ ꯊꯤ ꯊꯤꯂꯛꯏꯔꯣ
ꯍꯣꯏ ꯍꯣꯏ
ꯎꯝ
ꯑꯗꯨꯒ ꯑꯁꯤꯗ ꯑꯩꯈꯣꯏꯒꯤ ꯆꯪꯐꯝꯗꯣ ꯑꯗꯨꯗ ꯈꯔ ꯍꯦꯔꯣꯏꯟ ꯁꯥꯔꯨꯔꯦꯕꯀꯣ ꯑꯗꯨꯒ ꯑꯃꯨꯛ ꯗꯨꯝ ꯆꯠꯂꯦ
ꯀꯩꯅꯣ ꯐꯣꯇꯣ ꯊꯥꯒꯠ ꯊꯥꯒꯠꯂꯤꯗꯔꯣ
ꯍꯣꯏ
ꯃꯩꯅꯤ ꯀꯩꯅꯣ
ꯑꯗꯨ ꯁꯨꯅꯦ ꯒꯥꯔꯤ ꯂꯥꯛꯄꯒꯤꯀꯣ ꯑꯩꯈꯣꯏꯒꯤ ꯂꯩꯔꯛꯇꯣ ꯄꯤꯛꯑꯦꯕꯀꯣ ꯑꯗꯨꯁꯨ ꯒꯔꯤ ꯂꯥꯛꯄꯒꯤ ꯑꯃꯨꯛ ꯉꯥꯏꯔ ꯑꯃꯨꯛ ꯀꯩꯅꯣ ꯇꯧꯔ ꯑꯗꯨ ꯑꯣ ꯑꯗꯨ ꯂꯣꯏꯔꯒ ꯕꯖꯥꯔ ꯑꯃꯨꯛ ꯆꯠꯂꯦ ꯍ ꯌꯨꯝ ꯍꯜꯂꯛꯑꯒꯥ ꯌꯨꯝ ꯍꯜꯂꯛꯑꯒꯥ ꯌꯨꯝ ꯍꯜꯂꯛꯑꯒ ꯇꯨꯝꯃꯒ ꯂꯩꯕꯅꯦꯕꯀꯣ
ꯎꯝ
ꯄꯨꯡ ꯇꯨꯝꯃꯒ ꯂꯩ ꯚꯤꯗꯤꯌꯣ ꯌꯦꯡꯉꯒ ꯂꯩꯕꯅꯦ ꯑꯗꯨꯒ ꯈꯣꯏ ꯏꯆꯦꯗꯨꯅꯀꯣ ꯀꯩꯗꯧꯗꯣꯏꯅꯣ ꯇꯧꯐꯝ ꯈꯪꯗꯦ ꯈꯣꯠꯇꯦ ꯍꯥꯏ ꯑꯗꯣ ꯃꯥꯅ ꯕꯖꯥꯔ ꯆꯠꯂꯨꯁꯦ ꯍꯥꯏꯌꯦꯕꯀꯣ ꯑꯩꯗꯤ ꯄꯩꯁꯥ ꯂꯨꯄꯥ ꯑꯃ ꯐꯥꯎ ꯄꯨꯗꯦ
ꯅ ꯀꯣꯏꯕ ꯆꯠꯂꯨꯢꯔꯣ ꯀꯩꯗꯧ ꯆꯠꯂꯨꯔꯣ
ꯃꯥꯅ ꯐꯤꯔꯣꯜ ꯌꯦꯡꯕ ꯆꯠꯁꯦ ꯍꯥꯏꯕ
ꯎꯝ
ꯑꯗꯨꯒ ꯆꯠꯁꯦ ꯍꯥꯏꯔ ꯆꯠꯂꯦ ꯑꯗꯨꯒ ꯐꯤꯔꯣꯜꯁꯨ ꯎꯝ ꯈꯪꯗꯦꯅꯦ ꯍꯟꯗꯛꯁꯦ ꯑꯅꯧ ꯑꯅꯧꯕ ꯂꯥꯛ ꯂꯥꯛꯑꯦ ꯈꯣꯠꯂꯦ ꯍꯥꯏꯔꯒꯀꯣ ꯑꯗꯨ ꯅꯨꯃꯤꯠꯇ ꯆꯠꯂꯁꯨꯅꯦ ꯐꯤꯔꯣꯟꯖꯦ ꯐꯪꯗꯦ ꯍꯥꯏꯕ ꯑꯁ ꯂꯣꯏ ꯂꯣꯏꯒꯔꯦ ꯂꯣꯏꯒꯔꯦ ꯑꯗꯨꯝ ꯍꯥꯏ
ꯅꯣꯏ ꯊꯦꯡꯕꯩ ꯑꯣꯢꯔꯝꯅꯤ
ꯌꯥꯝ ꯍꯣꯏ ꯊꯦꯡꯉꯨ ꯊꯦꯡꯉꯦ ꯄꯨꯡ ꯑꯍꯨꯝ ꯃꯈꯥꯏ ꯇꯥꯔꯦ ꯑꯩꯈꯣꯏ ꯆꯠꯄꯗꯣ ꯑꯃꯨꯛ ꯍꯜꯂꯛꯑꯦ ꯍꯜꯂꯛꯑꯦ ꯑꯃꯨꯛ ꯇꯨꯝꯃꯦ
ꯍꯦꯛ ꯍꯜꯂꯛꯄꯒ ꯀꯩꯅꯣ ꯗꯥꯏꯔꯦꯛ ꯆꯠꯄ ꯌꯥꯗ꯭ꯔꯣ
ꯑꯁ ꯆꯠꯅꯤꯡꯗ ꯋꯥꯏꯑꯕ
ꯒꯥꯔꯤ ꯇꯣꯡꯉ ꯀꯃꯥꯏ ꯋꯥꯕ꯭ꯔꯣ
ꯑꯁ ꯐꯝꯕꯗ ꯋꯥꯏꯑꯦ ꯎꯝ
ꯐꯝꯕ ꯐꯥꯎ ꯋꯥꯕꯅꯤꯅꯦ ꯇꯧꯔꯤꯁꯦ ꯅꯣꯏꯁꯦ
ꯀꯩꯅꯣ ꯑꯁꯤꯒꯤ ꯑꯈꯣꯏꯗ ꯆꯔꯆ ꯆꯠꯄꯗꯣ
ꯎꯝ
ꯑꯈꯣꯏꯅ ꯑꯁꯤꯗꯒꯤ ꯆꯔꯁ ꯆꯠꯄꯗꯣ ꯀꯩꯅꯣ ꯇꯧꯋꯦꯅ ꯑ ꯃꯤꯗꯣ ꯃꯤ ꯃꯌꯥꯝ ꯂꯧ ꯂꯧꯕ ꯆꯠꯂꯤꯅꯤꯗꯅ
ꯑ ꯃꯤ ꯀꯌꯥꯝ ꯆꯠꯄ꯭ꯔꯣ ꯑꯗꯨ ꯆꯟꯕ꯭ꯔꯣ ꯕꯁ ꯇꯣ
ꯑꯥ ꯆꯠꯂꯦ ꯑꯁꯤꯗꯒꯤ ꯃꯣꯏꯗꯒꯤꯀꯣ ꯆꯠꯂꯅꯤ ꯆꯠ ꯑꯥ ꯂꯥꯛꯑꯅꯤꯗꯅ ꯂꯥꯛꯑꯒ ꯔꯤꯝꯁ ꯔꯣꯠ ꯂꯥꯛꯑꯅꯤ ꯎꯔꯤ ꯄꯣꯛ ꯂꯥꯛꯑꯅꯤ ꯃꯊꯪ ꯇꯦꯔꯥ ꯌꯧꯔꯅꯤ ꯇꯦꯔꯥ ꯂꯝꯕꯤꯗꯒꯤ ꯑꯃꯨꯛ ꯁꯉꯥꯏꯄꯔꯧ ꯁꯉꯥꯏꯄꯔꯧ ꯀ꯭ꯋꯥꯀꯩꯊꯦꯜ ꯀꯩꯁꯥꯝꯄꯥꯠ ꯎꯝ ꯀꯩꯅꯣ ꯃꯍꯥꯕꯂꯤ ꯆꯦꯛꯀꯣꯟ ꯍꯞꯇꯥ ꯑꯁꯨꯃꯥꯏꯅ ꯊꯥꯡꯃꯩꯕꯟ ꯑꯁꯨꯃꯥꯏꯅ ꯂꯥꯛꯇꯣꯏꯅꯦ ꯂꯣꯏ ꯂꯥꯛꯇꯣꯏꯅꯦ
ꯐꯩ ꯀꯩꯅꯣ ꯑꯗꯨꯗꯤ
ꯑꯗꯨꯒꯤ ꯂꯝꯕꯤꯗꯣ ꯑꯥꯠ ꯄꯨꯡ ꯄꯨꯡ ꯃꯥꯄꯟ ꯁꯨꯃꯥꯏ ꯇꯥꯔꯀꯥꯟꯗ ꯃꯣꯏꯒꯤ ꯕꯁꯇꯣ ꯊꯣꯛꯂꯛ ꯊꯣꯛꯂꯥꯅꯤ ꯃꯦꯁꯦꯖ ꯂꯥꯛꯀꯅꯤꯕꯀꯣ ꯇꯦꯛꯁ ꯊꯥꯔꯛꯀꯅꯤꯕ ꯑꯗꯨꯒ
ꯃꯣꯏ ꯑꯩ ꯌꯧꯕꯗꯨ ꯄꯨꯡ ꯀꯌꯥꯗ ꯌꯧꯒꯦ
ꯄꯨꯡ ꯃꯥꯄꯜ ꯃꯣꯏꯅ ꯑꯥꯗꯒꯤꯀꯣ ꯄꯨꯡ ꯃꯥꯄꯜꯗꯒꯤ ꯆꯠꯄ ꯍꯧꯕꯗꯣ ꯑꯗꯣ ꯑꯈꯣꯏꯅ ꯑꯃꯨꯛ ꯆꯔꯁꯇ ꯍꯜꯂꯛꯄꯗꯣ ꯄꯨꯡ ꯇꯔꯥ ꯃꯈꯥꯏ ꯍꯦꯜꯂꯀꯥꯟ ꯁꯨꯃꯥꯏ ꯍꯜꯂꯦ ꯌꯧꯋꯦꯕ ꯆꯔꯁ
ꯎꯝ ꯅꯣꯏ ꯃꯣꯏ ꯀꯩꯅꯣ ꯆꯔꯁꯇꯤ ꯄꯨꯡ ꯇꯔꯥ ꯃꯈꯥꯏ ꯅꯠꯇ꯭ꯔꯣ ꯍꯥꯎꯕꯗꯣ
ꯑꯥ ꯑꯈꯣꯏ ꯑꯈꯣꯏꯒꯤ ꯕꯁꯇꯣ ꯂꯥꯛꯇ꯭ꯔꯤꯐꯥꯎ ꯃꯣꯏꯁꯨ ꯍꯧꯔꯣꯏꯕꯀꯣ
ꯑꯣ
ꯔꯨ ꯉꯥꯏꯔ ꯉꯥꯏꯔꯒ ꯂꯩꯕꯅꯦ
ꯃꯤ ꯀꯨꯟ ꯀꯨꯟꯊ꯭ꯔꯥꯃꯨꯛ ꯌꯧꯕ꯭ꯔꯣꯅꯦ ꯕꯁ ꯑꯃꯗ
ꯎꯝ ꯑꯗꯣ ꯉꯁꯤꯗꯤ ꯌꯥꯝꯗꯦ ꯉꯁꯤꯗꯤ ꯕꯣꯜ ꯂꯩꯕꯒꯤꯔ ꯈꯪꯗꯦ
ꯑꯣꯏꯔꯝꯅꯤ ꯉꯁꯤ ꯀꯔꯥꯏ ꯇꯨꯝꯗꯕꯤꯗ ꯄꯨꯡ ꯑꯅꯤ ꯃꯈꯥꯏꯗꯒꯤ ꯄꯨꯡ ꯃꯄꯜ ꯃꯄꯥꯏ ꯃꯈꯥꯏ ꯐꯥꯎ ꯌꯦꯡꯉ ꯏ ꯃꯣꯏ ꯕꯣꯜꯗꯨ ꯑꯦꯛꯁꯇ꯭ꯔꯥ ꯃꯤꯅꯤꯠꯇ ꯆꯠꯈꯤꯕ ꯑꯗꯨꯒꯤꯅꯤ
ꯑꯩ ꯉꯁꯥꯏ ꯊꯣꯛꯂꯛꯄꯗꯣ
ꯑꯥ ꯑ
ꯑꯗꯨ ꯕꯣꯜ ꯂꯣꯏꯈ꯭ꯔꯦ
ꯑꯑ ꯉꯁꯥꯏ ꯑꯩ ꯄꯨꯡ ꯑꯅꯤꯗ ꯁꯥꯟꯅꯕꯗꯣ ꯑꯗꯨꯁꯨ ꯎꯝ ꯃꯤꯅꯤꯠ ꯀꯨꯟꯊ꯭ꯔꯥ ꯀꯨꯟꯊ꯭ꯔꯥ ꯍꯥꯞ ꯍꯥꯞ ꯃꯤꯅꯤꯠ ꯇꯔꯥꯃꯉꯥ ꯇꯔꯥꯃꯉꯥ ꯍꯥ ꯍꯥꯞꯄꯒ ꯑꯃꯨꯛꯀ ꯁꯥꯟꯅꯩꯕ ꯑꯗꯨꯒꯤ ꯄꯨꯡ ꯀꯌꯥꯗꯔꯣ ꯄꯨꯡ ꯇꯔꯨꯛ ꯇꯔꯨꯛ ꯈꯤꯇꯪ ꯍꯦꯜ ꯂꯩꯕꯥꯛ ꯂꯣꯏꯁꯤꯟꯕꯗ ꯑꯗꯨ ꯍꯦꯛ ꯂꯣꯏꯕꯒ ꯑꯃꯨꯛꯀ ꯑꯃ ꯇꯤꯝ ꯑꯃꯒꯤ ꯑꯃꯨꯛꯀ ꯁꯥꯟꯅꯕ ꯍꯧꯔꯦ ꯑꯗꯨꯁꯨ ꯄꯨꯡ ꯇꯔꯨꯛ ꯃꯈꯥꯏꯗꯒꯤ ꯃꯄꯜ ꯃꯈꯥꯏ ꯐꯥꯎ ꯁꯥꯟꯅꯔꯦ ꯑꯗꯣ ꯍꯦꯛ ꯂꯣꯏꯕꯒ ꯆꯥꯛ ꯆꯥꯔꯦ ꯆꯥꯛ ꯆꯥꯔ ꯂꯣꯏꯔꯒ ꯑꯩꯁꯨ ꯌꯥꯝꯕꯈꯣꯏ ꯀꯩꯅꯣ ꯑꯗꯨꯗ ꯀꯣꯏꯕ ꯆꯠ ꯆꯠꯂꯨꯔꯦ ꯄꯨꯡ ꯑꯅꯤ ꯃꯈꯥꯏ ꯑꯗꯨꯒ ꯑꯃꯨꯛꯀ ꯍꯜꯂꯛꯑꯦ ꯇꯨꯝ ꯐꯪꯗꯦ
ꯍꯍ ꯐꯪꯉꯣ ꯀꯩꯅꯣ ꯇꯨꯝꯃꯣ ꯍꯍꯍ
ꯉꯁꯤ ꯐꯖꯅ ꯇꯨꯝꯃꯅꯤ ꯉꯁꯤꯗꯤ ꯉꯟꯅ ꯇꯨꯝꯒꯅꯤ ꯄꯨꯡ ꯇꯔꯥꯃꯥꯊꯣꯏ ꯈꯤꯇꯪ ꯍꯦꯜꯂꯗꯤ ꯇꯨꯝ ꯌꯥꯔꯦ
ꯑꯩꯒꯤꯁꯨ ꯀꯩꯅꯣ ꯇꯝꯕꯤꯌꯣ ꯏꯗꯤꯠ ꯇꯧꯕꯗꯣ
ꯀꯗꯥꯏ ꯂꯩꯃꯤꯟꯅꯗꯅ ꯀꯃꯥꯏ ꯇꯧꯅꯤ
ꯑꯍꯥꯍꯥꯍꯥ ꯅꯣꯡꯃ ꯊꯦꯡꯅꯁꯤꯀꯣ ꯑꯗꯨꯗꯤꯀꯣ
ꯌꯥꯏ ꯀꯩꯅ ꯎꯥꯏ ꯌꯥ
ꯏꯗꯤꯇ
ꯅꯪꯁꯨ ꯅꯨꯄꯤ ꯏꯃꯥꯟꯗꯅꯦ ꯏꯗꯤꯠꯀꯥ ꯇꯧꯕ ꯍꯩꯇꯦ ꯍꯥꯏꯔꯤꯁꯦ ꯌꯥꯔꯦꯗ
ꯍꯩꯇꯦ ꯑꯁꯦꯡꯕꯒꯤꯅꯦ
ꯑꯗꯨꯝ ꯇ꯭ꯔꯥꯏ ꯈꯤꯇꯪ ꯈꯤꯇꯪꯑꯣ
ꯑꯩ ꯑꯩꯅ ꯇꯧꯕꯗꯣ ꯊꯥꯔꯒꯦꯀꯣ
ꯑꯥ
ꯑꯗꯨꯗꯤ ꯏꯟꯁꯇꯥꯗ ꯇꯧꯕꯅꯦꯕ ꯑꯁꯤ ꯈꯛꯇꯅꯦ ꯍꯩꯕꯗꯣ ꯑꯁꯤ ꯂꯣꯏꯔꯒ ꯊꯕꯤꯔꯛꯀꯦ
ꯑ ꯊꯔꯣ ꯊꯥꯔꯣ ꯌꯦꯡꯕꯤꯒꯦ ꯀꯗꯥꯏꯗ ꯁꯣꯏꯕ꯭ꯔꯥ ꯀꯗꯥꯏꯗ ꯁꯣꯏꯗꯕ꯭ꯔꯥ ꯍꯥꯏꯕꯗꯤ ꯌꯦꯡꯒꯦ
ꯍꯧꯕꯗꯒꯤ ꯂꯣꯏ ꯐꯥꯎ ꯁꯣꯏꯕꯅꯦ ꯑꯩꯗꯤ ꯏꯆꯝ ꯆꯝꯕꯅꯦꯀꯣ
ꯑꯗꯨꯅꯦ ꯁꯤ ꯊꯝꯃꯗꯤ ꯐꯖꯅꯤ ꯁꯤ ꯊꯝꯃꯗꯤ ꯐꯖꯅꯤ ꯍꯥꯏꯕꯗꫭ ꯍꯥꯏꯕꯤꯑ°ꯕ
ꯑꯗꯨꯝ ꯐꯣꯇꯣ ꯈꯛꯇꯪ ꯊꯣꯛꯂꯛꯄꯅꯦ ꯑꯩꯒꯤꯗꯤ
ꯑꯗꯨ ꯐꯣꯇꯣꯒꯤꯁꯨ ꯑꯦꯐꯦꯛ ꯂꯩꯗꯅ ꯁꯤꯒꯨꯝꯕꯃ ꯃꯣꯏ ꯀꯩꯅꯣꯗꯣ ꯏꯁꯩꯒꯞ ꯃꯦꯆꯤꯡ ꯇꯧꯕ꯭ꯔꯥ ꯀꯩꯅꯣ ꯂꯩꯗꯅ ꯃꯥꯏ ꯄꯥꯔꯛꯏ ꯀꯩꯅꯣ ꯏꯁꯤꯡꯒꯤ ꯏꯁꯩꯒꯤ ꯕꯤꯠꯇꯨꯒ ꯆꯞ ꯆꯥꯕ꯭ꯔꯥ ꯀꯩꯅꯣꯗ ꯅꯨꯡ ꯀꯩ ꯌꯦꯡꯕ ꯇꯥꯕ
ꯏꯆꯦ ꯑꯃꯗꯤ ꯍꯩꯌꯦꯕꯀꯣ ꯃꯥꯗꯤꯀꯣ
ꯂꯝꯄꯥꯛ ꯂꯨꯗꯕꯅꯤꯗ ꯑꯃꯔꯛ ꯑꯗꯨꯝ ꯈꯪꯈ꯭ꯔꯗꯤ ꯑꯗꯨꯝ ꯁꯦꯝꯃ ꯑꯗꯨꯝ ꯀꯩꯅꯣ ꯇꯧꯕꯅꯤ ꯂꯥꯏꯕꯅꯤꯗ
ꯅꯣꯏꯅ ꯍꯩꯕꯒꯤꯅꯤꯗꯅ ꯑꯩꯅ ꯍꯩꯇꯕꯒꯤꯅꯤ